ꯑ
ꯇꯥꯕ꯭ꯔꯣ
ꯍꯣꯏ ꯇꯥꯏꯦ ꯀꯩꯗꯧꯔꯤꯅꯣ
ꯑꯁ ꯍꯧꯖꯤꯛꯇꯤ ꯐꯝꯅꯤꯌꯦ ꯅꯪꯁꯦ ꯊꯕꯛ ꯆꯔ ꯃꯥꯅꯤꯀꯣ
ꯑ ꯍꯣꯏ ꯃ ꯄꯥꯟꯗ ꯋꯥꯀꯤ ꯁꯠꯄ
ꯑꯁ ꯅꯨꯡꯉꯥꯏꯍ ꯃꯤ ꯃꯆꯥꯥꯗꯤ
ꯑꯦ ꯈꯥꯟꯗ ꯏꯅꯦ ꯈꯨꯁꯥꯗꯤ ꯂꯣꯏꯌꯦꯦ ꯊꯥꯛꯃꯥꯡꯕꯒꯤ ꯌꯥꯝ ꯁꯥꯏꯕ ꯑꯗꯨꯒꯤ
ꯍꯣꯏ ꯑꯗꯨꯅꯤ ꯑꯩꯈꯣꯏꯒꯤ ꯃꯐꯝꯁꯨ ꯀꯣ ꯌꯥꯝ ꯁꯥꯕꯗꯤ
ꯑꯦ ꯏꯦ ꯅꯨꯡꯉꯥꯏꯕ꯭ꯔꯣ ꯂꯩꯕꯗꯤ
ꯅꯉ
ꯑ
ꯁꯥꯔꯁꯨ ꯏꯪꯉꯁꯨ ꯂꯥꯛꯏꯕ ꯃꯐꯝꯗꯨ ꯂꯥꯛꯏꯕꯅꯤꯅꯀꯣ
ꯍꯣꯏ ꯍꯣꯏ ꯃꯥꯅꯦ ꯃꯥꯅꯦ
ꯅꯪꯒꯤ ꯈꯨꯟꯁꯦ ꯇꯥꯕꯗ ꯌꯥꯝ ꯅꯨꯡꯁꯤꯀꯣ
ꯑꯣꯏꯔꯝꯔꯣꯏꯍꯕ ꯉꯥꯡꯕ ꯍꯩꯇꯕꯅꯦ ꯑꯩꯈꯣꯏꯅꯦ
ꯅꯪ ꯏꯈꯣꯟ ꯍꯥꯏꯕꯁꯦ ꯀꯔꯤ ꯍꯥꯏꯁꯤꯔꯥ ꯌꯥꯝꯅ ꯅꯨꯡꯁꯤꯕ ꯈꯣꯡ ꯀꯣ ꯑꯗꯨꯒ ꯑꯗꯨ ꯑꯗꯨꯒꯤ ꯇꯥꯏꯞꯇ ꯆꯠꯂꯦ ꯍꯥꯏꯕꯀꯣ
ꯍꯣꯏ ꯀꯁ ꯐꯗꯤ ꯑꯥ ꯑ ꯇꯤꯗꯤꯤ ꯏꯃꯥꯟꯕꯤ ꯑꯩꯈꯣꯏ ꯆꯠꯂꯦ
ꯍꯣꯏ ꯌꯥꯝ ꯐꯩꯅ ꯈꯣꯏꯗꯤ ꯁꯨꯃꯥꯏꯅ ꯆꯠꯄ ꯃꯐꯝ
ꯍ ꯑꯣ ꯑꯥ ꯑ
ꯑꯩꯈꯣꯏ ꯑꯩ ꯌꯥꯝ ꯂꯥꯛꯌꯦ ꯑꯗꯨꯕꯨꯣ ꯂꯥꯏꯔꯤꯛ ꯇꯥꯛꯄꯤꯌꯣ ꯑꯗꯨ ꯍꯥꯏꯕꯀꯣ ꯑꯗꯨꯒꯤ ꯌꯥꯝ ꯌꯨꯝꯗ ꯂꯏ
ꯑꯣ ꯂꯩꯕ ꯇ ꯇꯥꯛ ꯄꯤ ꯀꯗꯕ ꯅ ꯀꯥꯏꯅ
ꯑꯗꯨꯒꯤꯅꯦ ꯄꯥꯈꯪ ꯑꯣꯏꯔꯤꯉꯩꯗꯀꯣ
ꯍꯣꯏ
ꯄꯥꯈꯪ ꯑꯣꯏꯅꯤꯡꯉꯥꯏꯗ ꯑꯗꯣ ꯅꯣꯡꯅꯤ ꯆꯨꯗꯔꯣ ꯅꯈꯋꯥ ꯃꯐꯝꯗꯨ
ꯒꯤ ꯆꯨꯗꯦ ꯍꯕꯗꯤ ꯌꯥꯝ
ꯑꯁ ꯀꯉ ꯑꯩꯈꯣꯏꯅ ꯃꯐꯝ ꯑꯗꯨ ꯅꯣꯡ ꯆꯨꯒꯗ꯭ꯔꯥ ꯍꯥꯏꯅ ꯌꯥꯝ ꯃꯕ ꯑꯗꯨ ꯃꯝꯂꯒ ꯃꯝꯒ ꯑꯃꯨꯛꯀ ꯅꯨꯡꯁꯥ ꯊꯣꯛꯂꯛꯅꯤꯅ ꯑꯗꯨꯕꯨ ꯍꯧꯖꯤꯛꯀꯥꯟꯁꯦ ꯅꯨꯡꯁꯤꯠ ꯑꯃꯨꯛꯀ ꯂꯥꯛꯄꯀꯣ ꯑꯗꯨꯗꯣ ꯅ ꯁꯦꯡꯒ ꯂꯥꯛꯄ ꯃ ꯃꯇꯝꯗ ꯀꯩ ꯍꯥꯏꯁꯦ ꯏꯪꯕꯒꯨꯝꯕ ꯈꯔꯗꯤ ꯂꯩꯌꯦ
ꯑ
ꯅꯈꯣꯏ ꯋꯥꯛꯀꯤꯡ ꯆꯠꯕꯗꯤ ꯌꯥꯝ ꯅꯨꯡꯉꯥꯏꯒꯅꯤꯗꯀꯣ ꯅꯨꯡꯉꯥꯏꯒꯅꯤ
ꯍ ꯍꯣꯏ ꯂꯩꯕꯔꯤꯅꯅꯨꯡꯉ ꯍꯧ ꯁꯤ ꯀꯅꯤ ꯑ
ꯇꯁꯦꯡꯅ
ꯅꯣꯏ ꯏ ꯔꯔꯤꯚꯗꯕ ꯗꯔꯒ ꯂꯩꯒꯦ
ꯍꯧꯖꯤꯕ꯭ꯔꯣ
ꯍꯣꯏ
ꯑ ꯍꯧꯖꯤꯛꯀꯥꯟꯁꯦ ꯊꯕꯛꯄꯨꯗꯤ ꯇꯧꯎ ꯇꯧꯅꯤꯗ ꯍꯥꯏꯕꯗꯤ ꯁꯨꯃꯥꯏꯅ ꯂꯩꯕꯀꯣ ꯑꯗꯣ ꯌꯨꯝꯗ ꯂꯩꯕ ꯁꯥꯃꯟꯕꯒꯤ ꯍꯣꯏ ꯍꯧꯖꯤꯛꯁꯨ ꯍꯧꯖꯤꯛꯁꯤ ꯁꯥꯕꯒꯤ ꯇꯝꯃꯤꯟꯅ ꯎꯄꯥꯏꯁꯨ ꯂꯩꯔꯤ ꯑꯗꯨꯕꯨ ꯌꯨꯝꯗꯒ ꯌꯨꯝꯗ ꯂꯥꯏꯒ ꯇꯧꯕ ꯊꯕꯛꯇꯣ ꯑꯩ ꯑꯃꯨꯛꯀ ꯌꯦꯡꯉꯦꯕꯀꯣ ꯍꯥꯏꯕꯗꯤ ꯆꯠꯊꯣꯛ ꯆꯠꯊꯅꯤꯡꯉꯥꯏ ꯁꯥꯕ ꯑꯗꯨꯒ ꯑꯩꯈꯣꯏꯒꯤ ꯂꯩꯐꯝꯗꯤ ꯌꯥꯝ ꯊꯥꯏ ꯍꯥꯏꯕꯗꯤ ꯑ ꯆꯍꯤ ꯈꯨꯗꯤꯡ ꯑꯩꯈꯣꯏ ꯂꯩꯐꯝꯗ ꯌꯥꯝ ꯁꯥꯏꯌꯦꯕꯀꯣ
ꯑ
ꯍꯧꯖꯤꯛꯀꯨꯝꯕꯒꯤ ꯃꯐꯝ ꯍꯧꯖꯤꯛꯀꯨꯝꯕꯒꯤ ꯁꯤꯖꯟꯗꯗꯤ ꯑꯩꯈꯣꯏꯒꯤ ꯂꯩꯐꯝꯅ ꯌꯥꯝ ꯁꯥꯏ ꯑꯣꯏꯕ ꯃꯍꯥꯎꯁꯥꯅꯤ ꯆꯍꯤ ꯈꯨꯗꯤꯡꯃꯛ ꯀꯣ ꯑꯁꯨꯃꯥꯏꯅ ꯇꯧꯋꯦꯕ ꯑꯗꯨꯒꯤꯅꯤ
ꯑ ꯌꯥꯝ ꯁꯥꯕꯗꯤ ꯆꯥꯗ꯭ꯔꯤꯌꯦ ꯑꯩꯈꯣꯏꯗ ꯋꯥꯛꯀꯤꯡ ꯆꯠꯂꯒ ꯉꯁꯥꯏ ꯇꯤ ꯊꯥꯛꯑꯦ ꯂꯣꯏꯔꯒ ꯍꯧꯖꯤꯛ ꯑꯗꯨꯝꯕꯤ ꯀ ꯆ
ꯀꯣꯐꯤꯔꯣ ꯑꯗꯨꯒ ꯀꯔꯤ ꯀꯔꯤ
ꯀꯣꯜ ꯗ꯭ꯔꯤꯀ ꯀꯅꯤ ꯊꯄꯗ ꯀꯣꯜ ꯗ꯭ꯔꯔꯤꯀ ꯍꯥ ꯀꯅꯤ
ꯃꯤ ꯃꯆꯥꯁꯤꯡꯗꯤ ꯌꯥꯝꯒꯅꯤꯍ
ꯃꯦꯁ ꯂꯩꯅꯦ ꯀꯁꯨ ꯂꯩꯗꯗ ꯅꯅꯤ ꯅꯒꯤ ꯐꯃꯤꯂꯤꯒꯂ ꯏꯗꯣ
ꯏꯊꯟꯗ꯭ꯔꯣ
ꯍꯣꯏ ꯅꯣꯏꯒꯤ ꯐꯦꯃꯤꯂꯤꯒ ꯂꯩꯔꯤꯔꯣꯏ ꯍꯥꯏꯕ ꯅꯣꯏꯒꯤ
ꯅꯠꯇꯦ ꯅꯠꯇꯦ ꯐꯦꯂꯤ ꯍꯥꯏꯕꯕꯨ ꯑꯩꯒꯤ ꯑꯟꯇꯤꯒ ꯀꯣ ꯑꯇꯤꯒ ꯑꯩꯈꯣꯏ ꯃꯤ ꯇꯔꯨꯛ ꯀꯨꯝꯕꯗ ꯂꯩꯌꯦ ꯑꯩꯈꯣꯏꯒꯤ ꯑꯟꯇꯤꯒ ꯑꯩꯒꯤ ꯀꯥꯖꯤꯟꯒ ꯀꯨꯝꯕꯀꯣ ꯑꯩꯈꯣꯏ ꯂꯩꯃꯤꯟꯅ ꯅꯕ ꯑꯄꯥꯔꯠꯃꯦꯟꯗ
ꯑꯣ ꯌꯥꯝ ꯅꯨꯡꯉꯥꯏꯔ ꯌꯥꯝ ꯅꯨꯡꯉꯥꯏꯅꯣꯏꯗꯤ
ꯍꯣꯏ ꯅꯨꯡꯉꯥꯏ ꯍꯥꯏꯕꯕꯨ ꯆꯥꯛ ꯆꯥꯕ ꯃꯇꯝꯗꯤꯀꯣ ꯃꯤ ꯌꯥꯝꯕ ꯑꯅ ꯆꯥꯛ ꯆꯥꯕ ꯃꯇꯝꯗꯤ ꯍꯣꯁꯇꯦꯜꯒꯤ ꯄꯨꯟꯁꯤꯒꯨꯝꯅꯀꯣ ꯂꯩꯕ ꯆꯥꯛ ꯆꯥꯕ ꯃꯇꯝꯗ ꯅꯪꯗꯤ ꯀꯔꯃꯥꯏꯂ ꯏꯕ꯭ꯔꯣ
ꯑꯩꯈꯣꯏꯗꯣ ꯏꯃꯥꯟꯅꯕꯤ ꯑꯩꯈꯣꯏ ꯑꯃꯗ ꯃꯤ ꯇꯔꯨꯛ ꯄꯨꯜꯂꯒ ꯑꯗꯨꯝ ꯂꯩꯌꯦ ꯑꯩꯈꯣꯏꯗꯣ
ꯅꯈꯣꯏꯋꯥꯗ ꯌꯥꯝ ꯍꯦꯛꯑꯦ ꯊꯕꯛ ꯈꯨꯨꯝꯕ ꯑꯣ ꯊꯕꯛꯀꯨꯝꯕ ꯇꯧꯕ꯭ꯔꯥ ꯑꯗꯨꯒ
ꯅ ꯇꯤꯜꯦꯜ ꯇꯃꯦꯅꯦ ꯍꯧꯖꯤꯛꯇꯦ
ꯑꯁ ꯑꯗꯨꯒꯤꯅꯦ ꯐꯖꯅ ꯇꯝꯂꯒꯀꯣ ꯇꯨꯡꯗ ꯃꯤ ꯑꯆꯧꯕ ꯂꯥꯛꯄ ꯑꯗꯨꯒꯤ ꯅꯨꯄꯤꯁꯤꯅ ꯅꯨꯄꯥꯁꯤꯅ ꯄꯥꯝꯕꯗꯨ
ꯐꯦ ꯀꯝ ꯇ ꯍ ꯏꯖꯥꯗꯤ
ꯍꯩꯁꯨ ꯍꯩꯗ꯭ꯔꯁꯨ ꯍꯧꯖꯤꯛꯖꯤꯛ ꯈꯥꯡꯉꯣꯏꯁꯤ ꯂꯥꯏꯔꯤꯛ ꯇꯝꯕ ꯃꯇꯝꯗꯗꯤ
ꯇꯝꯕ ꯂꯣꯏꯕ ꯇꯝꯅ ꯌꯦꯡꯁꯦ ꯑꯗꯨ ꯑꯣꯏꯗꯤ
ꯍꯣꯏ ꯇꯝꯕ ꯃꯇꯝꯗꯤ ꯍꯧꯖꯤꯛꯇꯤ ꯍꯥꯏꯕꯗꯤ ꯃꯤ ꯑꯆꯧ ꯑꯆꯧꯕ ꯃꯤꯁꯤꯡ ꯍꯧꯖꯤꯛ ꯂꯥꯛꯏꯗꯅ ꯅꯨꯄꯤꯁꯤꯡꯁꯨ ꯅꯨꯄꯥꯁꯤꯡꯁꯨ ꯃꯈꯣꯏꯁꯦ ꯃꯈꯣꯏꯒꯤ ꯂꯥꯏꯔꯤꯛ ꯇꯝꯕ ꯃꯇꯝꯗ ꯃꯈꯣꯏꯁꯤ ꯃꯈꯣꯏꯒꯤ ꯀꯔꯤ ꯍꯥꯏꯁꯦ ꯕꯦꯛꯒ꯭ꯔꯥꯎꯟꯁꯦ ꯌꯥꯝꯅ ꯁꯤꯝꯄꯜ ꯑꯣꯏꯌꯦꯕꯀꯣ
ꯎꯝ
ꯍꯧꯖꯤꯛꯁꯤꯡꯗꯤ ꯑꯣ ꯃꯈꯣꯏꯁꯦ ꯀꯩ ꯄꯤꯔꯤꯊꯤꯕꯤꯗ ꯃꯈꯣꯏꯒꯤ ꯃꯤꯡꯁꯦ ꯌꯥꯝ ꯆꯠꯂꯦꯕꯀꯣ ꯑꯗꯨꯒꯤ ꯅꯈꯣꯏꯁꯨ ꯁꯨꯃꯥꯏꯅ ꯑꯣꯏꯒꯅꯤ ꯍꯥꯏꯕꯅꯦꯕ ꯂꯥꯏꯔꯤꯛ ꯐꯖꯅ ꯇꯝꯂꯗꯤ
ꯍꯣꯏ ꯍꯣꯏ ꯍꯣꯠꯅꯅꯤꯡꯉꯥꯏ ꯇꯧꯔꯒꯦ
ꯑꯗꯨꯒꯤ ꯅꯨꯄꯤꯁꯤꯡꯅꯦ ꯅꯨꯄꯥꯁꯤꯡ ꯄꯥꯝꯃꯨꯕꯗꯣ ꯈ꯭ꯋꯥꯏꯗꯒꯤ ꯇꯁꯦꯡꯅ ꯍꯥꯏꯕꯅꯤꯀꯣ ꯅꯨꯄꯥꯁꯤꯡꯒꯤ ꯈꯔ ꯈꯔ ꯁꯥꯏꯀꯣꯂꯣꯖꯤ ꯑꯩꯅꯉꯅ ꯍꯥꯏꯕꯅꯤ ꯑꯗꯨꯅꯤ
ꯎ
ꯑꯗꯨꯠꯇꯅꯕ ꯇꯁꯉꯩꯅ ꯅꯈꯣꯏꯒꯤ ꯈꯣꯟ ꯇꯥꯕꯁꯦ ꯌꯥꯝ ꯀꯩꯁꯥ ꯅꯨꯡꯁꯤ ꯍꯥꯏꯕꯕꯨ ꯅꯨꯄꯥ ꯅꯨꯄꯤꯒꯤ ꯅꯨꯡꯁꯤꯕ ꯅꯠꯇꯕ ꯀꯣ ꯑꯗꯨ ꯌꯥꯝ ꯅꯨꯡꯁꯤꯩ ꯍꯥꯏꯔꯕ
ꯅꯗꯤꯁꯤꯗꯤ ꯅꯪ ꯗꯤ ꯉꯁꯤꯗꯤ ꯀꯔꯤ ꯌꯦꯟꯁꯥꯡ ꯊꯣꯡꯔꯒ ꯆꯥꯗꯣꯏꯅꯣ
ꯉꯁꯤꯁꯦ ꯑꯩꯗꯤ ꯊꯣꯡꯗꯦꯀꯣ ꯑꯗꯨ ꯑꯩꯒꯤ ꯑꯟꯇꯤ ꯊꯣꯡꯕꯁꯦ ꯈꯦꯃꯦꯟꯒꯥ ꯈꯪꯗꯦꯀꯣ ꯑꯅꯤ ꯑꯍꯨꯝ ꯄꯨꯟꯅ ꯊꯣꯡꯉꯤꯕ ꯌꯦꯟꯁꯥꯡꯗꯣ꯫ ꯑꯗꯨ ꯈꯤꯃꯦꯟꯗꯤ ꯎꯋꯦ꯫
ꯍꯥꯎꯔꯅꯤ ꯑꯗꯨꯏꯗꯤ ꯏꯟꯁꯥꯡ ꯅꯥꯄꯤꯗꯤ ꯑꯍꯥꯎꯕ ꯈꯔꯛꯇ ꯊꯨꯡꯔꯒ ꯆꯥꯕ ꯃꯥꯜꯂꯦ꯫
ꯈꯤꯃꯦꯟꯒ ꯑꯂꯨꯗꯤ ꯎꯑꯦ ꯑꯗꯨꯕꯨ ꯑꯇꯣꯞꯄꯗꯤꯀꯣ ꯎꯋꯦ ꯑꯗꯕꯨ ꯃꯃꯤꯡꯗꯤ ꯈꯪꯗꯦ ꯀꯔꯤ ꯀꯔꯤꯒꯤ ꯑꯗꯨꯔ ꯈꯗꯦ ꯍꯥꯎꯗꯦꯗ꯫ ꯍꯥꯎꯗꯤ ꯍꯥꯏꯕꯕꯨ ꯆꯥꯃꯟꯕꯒꯤꯀꯣ꯫
ꯈꯔ ꯈꯔ ꯆꯥꯔꯒ ꯍꯧꯅꯤ-ꯍꯧꯅꯤ꯫
ꯑꯍꯥꯎꯕ ꯆꯥꯃꯟꯕꯒꯤ ꯑꫭꯏꯔꯅꯤ ꯅꯣꯏꯅ ꯑꯍꯥꯎꯗ꯭ꯔꯥꯒꯨꯞꯈꯕꯁꯦ ꯑꯍꯥꯎꯕꯒꯤ ꯌꯦꯡꯁꯥꯡꯁꯤꯡꯗꫭ꯫
ꯍꯥꯎꯕꯗꯤ ꯇꯣꯏꯅ ꯆꯥꯗꯦꯗ ꯑꯗꯨꯕꯨ ꯑꯩꯈ꯭ꯣꯏꯗꯗꯤ ꯀꯔꯤ ꯍꯥꯏꯁꯤꯔꯥ ꯑ ꯑꯩꯈꯣꯏꯗꯤ ꯇꯝꯄꯥꯛꯇ ꯂꯩꯕꯅꯤꯅꯦꯀꯣ
ꯍꯣꯏ꯫
ꯑ ꯑꯩꯈꯣꯏ ꯍꯣꯏ ꯆꯨꯝꯃꯦ ꯑꯗꯨ ꯀꯥꯡꯁꯣꯏꯀꯨꯝꯕ ꯑꯂꯨ ꯈꯤꯃꯦꯟꯒꯨꯝꯕꯅꯤ ꯍꯥꯎꯕꯗꯤ ꯍꯥꯎꯋꯦ ꯇꯁꯦꯡꯅ ꯍꯥꯏꯔꯗꯤ꯫ ꯀꯣ ꯍꯥꯏꯕꯕꯨ ꯑꯈꯣꯏꯒꯤ ꯆꯤꯡꯒꯤ ꯌꯦꯟꯁꯥꯡꯁꯤꯡꯗꯣ ꯑꯗꯨꯁꯨ ꯌꯥꯝ ꯄꯥꯝꯃꯦꯕ ꯊꯥꯡꯖꯤꯡꯒꯨꯝꯕꯀꯣ ꯑꯗꯨ ꯌꯥꯝ ꯄꯥꯝꯃꯦꯕ ꯑꯗꯣ ꯑꯩꯈꯣꯏꯒꯤ ꯂꯥꯏꯐꯝꯗꯤ ꯐꯪꯗꯕꯀꯣ ꯑꯗꯨꯗꯣ
ꯍꯣꯏ ꯊꯥꯡꯖꯤꯡꯁꯤꯡꯗꯣ ꯍꯥꯎꯕꯅꯦ꯫
ꯍꯥꯎꯋꯦ ꯑꯗꯨ ꯍꯣꯏ ꯍꯣꯏ ꯍꯣꯏ ꯏꯔꫭꯟꯕꯁ ꯁꯤꯡꯒꯨꯀꯣ ꯑꯁ ꯍꯥꯎꯕꯅꯦ ꯑꯗꯨꯒ ꯉꯥꯔꯤ ꯈꯔ ꯍꯥꯞꯂꯒ ꯀꯣ ꯑꯗꯨ ꯊꯝꯗꯤ ꯑꯁ ꯐꯖꯅ ꯆꯥꯒꯅꯤꯕ꯫ ꯑꯗꯨ ꯑꯈꯣꯏꯒꯤ ꯂꯥꯏꯐꯝꯗꯤ ꯃꯗꯨꯗꯣ ꯂꯩꯗꯕꯀꯣ꯫ ꯐꯪꯗꯕ ꯍꯥꯏꯕ ꯇꯥꯔꯦ ꯃꯈꯣꯏꯅ ꯄꯨꯔꯛꯇꯕ ꯀꯣ꯫
ꯂꯩꯕ ꯃꯇꯝꯗ ꯂꯥꯛꯔꯒ ꯂꯩꯕ ꯃꯇꯝꯗ ꯐꯖꯅ ꯂꯩꯔꯒ ꯆꯥꯊꯥꯔꯣ ꯑꯗꯨ ꯑꯩꯗꯤ꯫
ꯑꯗꫭ ꯍꯥꯏꯕꯗꯤ ꯑ ꯑꯩꯈꯣꯏꯒꯤ ꯂꯥꯏꯐꯝꯗꯤ ꯍꯣꯏ ꯃꯈꯣꯏꯅ ꯑ ꯊꯪ ꯖꯤꯡꯒꯤ ꯑ ꯁꯤꯖꯟꯅꯁꯨ ꯀꯣ ꯂꯩꯔꯁꯨ ꯑꯩꯈꯣꯏꯒꯤ ꯂꯥꯏꯕ ꯃꯐ ꯄꯥꯝꯗ ꯂꯩꯇꯕꯀꯣ ꯐꯪꯗꯕ ꯍꯥꯏꯕ ꯇꯥꯔꯦ꯫ ꯑꯗꯣ ꯑ ꯃꯐꯝ ꯑꯃꯗ ꯃꯈꯣꯏꯅ ꯄꯨꯔꯛꯑꯗꯤ ꯐꯪꯉꯦ ꯑꯗꯨꯕꯨ ꯃꯈꯣꯏꯅ ꯄꯨꯔꯛ ꯇꯗꯤ ꯑꯩꯈꯣꯏꯁꯦ ꯁꯨꯐꯪ ꯐꯪꯗꯦꯕꯀꯣ ꯑꯗꯨ ꯑꯝ ꯑꯩꯈꯣꯏ ꯂꯩꯕ ꯃ ꯐꯝꯃꯗꯤ ꯃꯗꯨꯀꯨꯝꯕ ꯊꯥꯡꯖꯤꯡꯒꯨꯝꯕ ꯑꯗꯨꯗꯥ ꯑ ꯂꯩꯔꯤꯕ ꯍꯥꯏꯕꯗꯤ ꯃꯈꯣꯏ ꯝ ꯊꯥꯡꯖꯤꯡꯒꯨꯝꯕꯗꯤ ꯏꯁꯤꯡꯅ ꯊꯣꯔꯛꯄꯅꯤꯅꯀꯣ ꯑꯗꯨ ꯃꯆꯨ ꯀꯨꯝꯕꯁꯨ ꯂꯩꯇꯦ꯫ ꯑꯈꯣꯏ ꯁꯨꯃꯥꯏꯅ ꯌꯨꯝ ꯈꯛꯇ ꯂꯩꯕꯀꯣ꯫ ꯌꯥꯝ ꯌꯨꯝꯁꯨ ꯌꯥꯝ ꯆꯥꯎ ꯆꯥꯎꯔꯒ ꯂꯩꯕꯒꯤ ꯅꯨꯡꯁꯥꯗ ꯁꯥꯕꯀꯣ꯫
ꯎꯝ꯫
ꯅꯪꯈꯣꯏꯗꯤ ꯆꯤꯡꯗ ꯂꯩꯕ ꯃꯥꯜꯂꯦꯅꯦ꯫
ꯇꯝꯄꯥꯛꯇ ꯂꯩꯌꯦꯈꯣꯏ꯫
ꯑꯣ ꯐꯥꯏꯅꯦ ꯑꯗꯨꯗꯤ꯫
ꯍꯣꯏ ꯈꯪꯗ꯭ꯔꯦ꯫
ꯇꯝꯄꯥꯛꯅ ꯂꯩꯕꯁꯤ ꯌꯥꯝ ꯐꯕꯅꯤ꯫
ꯐꯥꯕ꯭ꯔꯥ ꯐꯗꯕ꯭ꯔꯥ
ꯑꯗꯣ ꯀ꯭ꯂꯥꯁꯀꯨꯝꯕꯗꯤ ꯀꯔꯤ ꯍꯥꯏꯁꯤꯔꯥ ꯀꯔꯝ ꯀꯔꯝ ꯍꯥꯏꯅ ꯆꯠꯂꯤꯕꯅꯣ ꯑꯗꯨꯒ ꯑ ꯀꯣꯔꯦꯁꯄꯣꯟꯗꯦꯟꯒꯨꯝꯕ ꯂꯩꯗꯅꯀꯣ
ꯀ꯭ꯂꯥꯁꯁꯤ ꯔꯤꯒꯨꯂꯔ ꯆꯜꯂꯦ ꯄꯨꯡ ꯇꯔꯥꯗꯒꯤ ꯄꯨꯡ ꯑꯍꯨꯝ ꯐꯥꯎꯕ
ꯑꯁ ꯊꯦꯡꯍꯤ ꯑꯍꯨꯝꯗꯤ
ꯍꯣꯏ
ꯑꯩꯈꯣꯏꯗꯤ ꯄꯨꯡ ꯇꯔꯨꯛ ꯇꯔꯦꯠ ꯅꯤꯄꯥꯜ ꯃꯈꯥꯏꯗꯒꯤꯀꯣ ꯑꯗꯨꯒ ꯑꯅꯤ ꯑꯅꯤ ꯃꯈꯥꯏ ꯐꯥꯎꯕ ꯆꯠꯂꯤꯌꯦ ꯑꯩꯈꯣꯏꯗꯤ ꯑꯣ ꯍꯥꯏꯗꯤ ꯂꯣꯏꯔꯤ ꯂꯥꯏꯈ꯭ꯔꯦ ꯑꯗꯨꯕꯨ ꯑꯩꯒꯤ ꯀꯣꯛꯗꯤ ꯀꯩꯁꯨ ꯂꯩꯇꯕ ꯀꯣ ꯑꯗꯨꯒꯤ ꯇꯥꯏꯗꯤ
ꯑ
ꯃꯃꯤ ꯏꯪꯈꯥꯗꯒꯤ ꯂꯧꯔꯤꯕ
ꯑꯥ ꯌꯥꯝ ꯂꯩꯔꯝꯃꯤꯍ
ꯂꯩꯕꯨꯗꯤ ꯂꯩꯇꯦ ꯅꯈꯣꯏꯒꯤ ꯈꯣꯟꯁꯦ ꯌꯥꯝ ꯀꯩꯀꯥꯏꯁꯦ ꯂꯩꯌꯦꯀꯣ
ꯍꯣꯏ ꯂꯕꯤ ꯆꯗ ꯈ ꯃ ꯑꯣꯏꯁ
ꯑꯣ ꯑꯗꯨꯕꯨ ꯗꯥꯎ ꯌꯦꯡꯁꯤ ꯑꯩꯈꯣꯏ ꯑꯅꯤꯒꯤ
ꯎꯝ ꯔꯃꯥꯏꯟ ꯇꯗ ꯑꯦꯈꯥꯟꯗ ꯑꯩ ꯍꯣꯏ ꯔꯨꯝ ꯆꯪꯂꯛꯄ ꯀꯥꯟꯅꯝꯒ ꯀꯜꯂ ꯇꯧꯔꯀꯦ
ꯍꯣꯏ ꯍꯣꯏ
ꯑ ꯅꯪꯗꯤ ꯍꯧꯖꯤꯛꯇꯤ ꯀꯩ ꯊꯥꯎꯔꯒ ꯂꯩꯒꯅꯤ ꯑꯗꯨꯕꯨ ꯀꯨꯏꯔ ꯂꯩꯗꯣꯏꯔꯣ ꯍꯧꯖꯤꯗꯤ
ꯍꯧꯖꯤꯛꯇꯤ ꯍꯣꯏ ꯑ ꯃꯄꯥꯟꯗ ꯆꯠꯒꯦ ꯑꯩꯁꯨ ꯋꯥꯛꯀꯤꯡ ꯆꯠꯒꯦ ꯍꯥꯏꯕ ꯈꯜꯂꯤꯕꯅꯤꯅꯀꯣ ꯑꯗꯨ
ꯎꯝ
ꯌꯥꯝ ꯃꯝꯕꯀꯣ ꯏꯁꯤꯡ ꯑꯗꯨꯒ ꯅꯣꯡ ꯆꯨꯒꯗ꯭ꯔꯥ ꯍꯥꯏꯅ ꯈꯟꯕ ꯑꯗꯨ ꯈꯪ ꯑꯩꯈꯣꯏꯒꯤ ꯂꯥꯏꯐꯝꯗꯤ ꯇꯝꯕ ꯉꯝꯗꯕ ꯍꯥꯏꯕꯗꯤ ꯑ ꯑꯩꯈꯣꯏꯅ ꯅꯣꯡꯁꯦ ꯁꯗꯂꯤꯒꯨꯝꯕ ꯑꯃꯨꯛꯀ